ꯇꯥꯔꯕ꯭ꯔꯣ
ꯀꯔꯤ ꯇꯨꯃꯤ ꯂꯩꯔꯤꯗꯤ
ꯍꯜꯂꯣ
ꯅꯈꯣꯟ ꯄꯤꯛꯅ ꯊꯣꯛꯑꯦꯗ
ꯍꯜꯂꯣ
ꯇꯥꯔꯕ꯭ꯔꯣ
ꯇꯥꯗꯕ꯭ꯔꯣ
ꯑꯩꯗꯤ ꯇꯥꯏ ꯅꯪ ꯅꯪꯅꯦ ꯇꯥꯗꯕ꯭ꯔꯥ
ꯇꯥꯔꯦ
ꯒ꯭ꯔꯨꯞ ꯃꯁꯤ ꯁꯨꯝ ꯃꯤꯉꯝꯕꯅꯤꯗ
ꯀꯔꯤꯗꯧꯔ ꯂꯩꯔꯤꯕ
ꯁꯨꯝ ꯃꯦꯁꯦꯖ ꯑꯃ ꯌꯦꯡꯉꯝꯕ ꯆꯦ ꯅꯝꯕ ꯂꯣꯏꯕ ꯇꯣꯛꯄꯒ ꯆꯞ ꯆꯥꯕ ꯍꯥꯏꯕ ꯆꯥꯔꯤꯅꯦ ꯑꯩꯉꯣꯟꯗ ꯀꯩ ꯇꯧꯔꯤ ꯍꯧꯖꯤꯛꯇꯤ
ꯎꯝ ꯏꯁꯤꯡ ꯈꯠꯂ ꯂꯩꯌꯦ
ꯏꯂꯦꯛꯇ꯭ꯔꯤꯛ ꯇꯔꯣ
ꯃꯨꯟ ꯗ꯭ꯔꯤ ꯏꯁꯤꯡꯗꯣ ꯍꯣꯏ ꯏꯁꯤꯡ ꯂꯨꯝꯃꯒ ꯊꯛꯄꯅ ꯐꯩꯗ ꯅꯁꯥꯗꯣ ꯅꯥꯗꯅꯉꯥꯏꯒꯤ ꯃꯌꯥꯝ ꯀꯪꯁꯤꯡ
ꯃꯌꯥꯝ ꯀꯛꯁꯤꯜꯂꯗꯤ ꯌꯦꯡꯕ ꯌꯥꯔꯣꯏꯕ
ꯂꯣꯏꯗ꯭ꯔꯤꯕ꯭ꯔꯥ ꯊꯕꯛ
ꯂꯣꯏꯔꯦꯗ ꯏꯁꯤꯡ ꯐꯨꯠꯄ ꯉꯥꯛꯇꯅꯤꯗ
ꯇꯥꯔꯤ ꯇꯥꯔꯤ
ꯅꯪꯅ ꯇꯨꯃꯤꯟ ꯂꯩꯔꯒ ꯇꯥꯔꯤ ꯇꯥꯔꯤ ꯍꯥꯏ
ꯎꯝ
ꯑꯉꯥꯡ ꯇꯨꯏꯁꯟ ꯇꯧꯗ꯭ꯔꯦ
ꯁ꯭ꯀꯨꯜ ꯁ꯭ꯀꯨꯜ ꯀꯥꯕ ꯍꯧꯔꯕ꯭ꯔꯥ ꯅꯣꯏ
ꯍꯨꯝ
ꯁꯨꯇꯤꯗ ꯂꯩꯔꯤ
ꯎꯝ
ꯀꯥ ꯅꯪꯒꯤ ꯁꯥꯎꯟ ꯕ꯭ꯔꯦꯛ ꯃꯈꯣꯟ ꯊꯣꯛꯄꯁꯤ ꯀꯔꯤꯔꯥ ꯆꯦꯅꯦꯜ ꯁꯦꯡꯗꯕꯒꯨꯃꯥꯏꯅ ꯇꯧꯕ ꯃꯥ ꯌꯥꯎꯋꯤ
ꯍꯥꯥ
ꯅꯪꯒꯤ ꯁꯥꯎꯟꯗꯨ ꯁꯦꯡ ꯆꯦꯅꯦꯜ ꯁꯦꯡꯗꯕꯒꯨꯃꯥꯏꯅ ꯇꯧꯋꯦꯕ
ꯑꯩꯅ ꯀꯩꯅꯣ ꯍꯥꯞꯄꯒꯤ ꯑꯣꯏꯔꯝꯅꯤ ꯏꯌꯥꯔꯄꯣꯠ
ꯏꯌꯥꯔꯄꯣꯔꯠ ꯀꯩꯅꯣ ꯑꯩꯒꯤꯅ ꯏꯌꯥꯔꯄꯣꯔꯠ ꯁꯝꯕ ꯌꯥꯗ꯭ꯔꯥ ꯅꯪꯒꯤꯅꯦ ꯁꯝꯕ ꯌꯥꯕꯗꯤ ꯀꯔꯤꯒꯤꯔꯥ
ꯑꯗꯨꯒꯤꯅꯦ
ꯏꯌꯥꯔꯐꯣꯟ ꯃꯔꯤꯗꯨꯔꯥ
ꯃꯔꯤ ꯅꯠꯇꯦ ꯕ꯭ꯂꯨꯇꯨꯠꯀꯤꯅꯤ
ꯅꯣꯏꯒꯤꯅ ꯌꯥꯕ ꯑꯩꯒꯤꯅ ꯌꯥꯗꯕ ꯀꯔꯤ
ꯑꯩꯗꯤ ꯑꯩꯅ ꯈꯪꯕ꯭ꯔꯥꯅꯦ ꯑꯗꯨꯕꯨ
ꯃꯔꯤꯒꯤꯗꯣ ꯊꯤꯔꯒ ꯍꯥꯞꯂꯤꯕꯅꯤ ꯉꯁꯥꯏꯗꯒꯤ
ꯃꯔꯤꯒꯤꯗꯤ ꯌꯥꯕ꯭ꯔꯥꯕ
ꯃꯔꯤꯒꯤꯗꯨꯗꯤ ꯑꯃꯨꯛꯀꯥ ꯍꯥꯞꯄ ꯌꯥꯏ
ꯑꯣ ꯑꯗꯨꯏ ꯅꯪꯒꯤ ꯐꯣꯟꯒ ꯆꯨꯟꯅꯗꯕ ꯑꯣꯏꯔꯝꯅꯤ
ꯌꯣꯜꯂꯒꯦ ꯅꯪ ꯂꯧꯔꯣ ꯑꯩꯒꯤ ꯐꯣꯟꯁꯦ ꯂꯤꯁꯤꯡ ꯍꯣꯡꯅ ꯄꯤꯕꯤꯒꯦ ꯍꯩ ꯂꯧ ꯃꯇꯝ ꯌꯥꯎꯔꯛꯄꯁꯤ ꯒ꯭ꯌꯥꯟ ꯃꯝꯃꯤꯗ
ꯍꯝ ꯈꯪꯗ꯭ꯔꯦꯗ ꯁꯤ ꯏꯁ
ꯂꯧ ꯌꯥꯝ ꯁꯨ
ꯇꯥꯕ꯭ꯔꯥ
ꯎꯝ
ꯑꯩꯗꯤ ꯍꯌꯦꯡ ꯇꯧꯔꯛꯀꯥꯅꯤ ꯅꯉꯣꯟꯗ ꯑꯩꯒꯤꯗꯣ ꯑꯁ ꯅꯦꯠꯋꯥꯛꯄ ꯌꯥꯗꯦ
ꯍꯣ ꯍꯣꯏ
ꯑꯅꯤꯃꯛ ꯑꯁ ꯑꯩ ꯁꯤꯔꯦꯗ ꯅꯪ ꯂꯥ ꯅꯪꯁꯨ ꯂꯧ ꯇꯧꯕ꯭ꯔꯥꯅꯦ ꯇꯥꯕ꯭ꯔꯣ ꯇꯥꯕ꯭ꯔꯣ ꯍꯦꯜꯂꯣ ꯑꯌꯥ ꯇꯥꯔꯕ꯭ꯔꯣ
ꯇꯥꯗꯦ ꯏꯌꯔꯄꯤꯁꯇꯤ ꯀꯔꯤꯁꯨ ꯇꯧꯗꯦꯗ ꯅꯪ ꯅ ꯇꯥꯕ꯭ꯔꯣ ꯍꯥꯏꯕꯗꯨ ꯀꯗꯥꯏꯗ ꯇꯥꯒꯗꯧꯕ꯭ꯔ ꯑꯗꯩꯗꯤ ꯃꯊꯛꯇ ꯂꯩꯕꯒꯤ ꯇꯥꯗꯕꯒꯤ ꯇꯥꯗꯦ ꯍꯥꯏꯕꯒꯤ
ꯑꯩꯒꯤ ꯅꯥ ꯄꯣꯛꯈꯥꯏꯒꯦ ꯇꯧꯋꯦ ꯅꯪꯒꯤ ꯁꯥꯎꯟꯗꯣ ꯇ꯭ꯔꯣꯡ ꯇꯧꯕꯗꯣ
ꯑꯁ ꯑꯃꯨꯛꯀ ꯅꯪ ꯑꯃꯨꯛ ꯀꯦꯁ ꯀꯥꯒꯗꯧ ꯃꯥꯟꯂꯦꯍꯦ
ꯌꯥꯔꯦꯗ ꯅꯪꯒꯤ ꯏꯌꯥꯔꯄꯤꯁꯇꯣ ꯑꯦꯐ ꯑꯦꯝ ꯔꯦꯗꯤꯑꯣꯒꯤꯒ ꯑꯥ ꯆꯞ ꯃꯥꯟꯅꯔꯦ ꯑꯩꯒꯤ ꯅꯥ ꯄꯪꯉꯦ
ꯅꯪꯒꯤꯗꯨ ꯑꯩꯉꯣꯟꯗꯁꯨ ꯑꯗꯨꯃꯥꯏꯅ ꯇꯧꯋꯦ ꯍꯥꯏꯔꯒ ꯑꯩ ꯅꯪꯉꯣꯟꯗꯁꯨ ꯑꯩꯒꯤ
ꯅꯪꯒꯤꯗꯣ ꯀꯣꯝꯕ ꯃꯥꯜꯂꯦꯕ ꯀꯔꯧ ꯀꯔꯧ ꯇꯧꯋꯦꯕ
ꯍꯥꯏꯊꯤꯕ ꯏꯌꯔꯄꯤꯁ ꯁꯦ ꯁꯤꯍꯦꯛ ꯐꯣꯟ ꯊꯝꯕꯒ ꯃꯩ ꯊꯥꯗꯣꯛꯀꯦ
ꯑꯩꯗꯤ
ꯑꯃꯗꯨꯁꯨ ꯂꯪꯈꯥꯏꯒꯦ ꯀꯔꯤ ꯃꯤꯒꯤꯅ ꯁꯝꯕ ꯌꯥꯔꯒ ꯑꯩꯒꯤꯅ ꯁꯝꯕ ꯌꯥꯗꯕ ꯄꯣꯠ ꯁꯤꯖꯤꯟꯅꯕ ꯍꯧꯅꯗꯦ ꯊꯥꯖꯗ꯭ꯔꯒ ꯚꯤꯗꯤꯑꯣ ꯔꯦꯀꯣꯗꯤꯡ ꯇꯧꯔꯒ ꯊꯥꯔꯛꯀꯦ ꯀꯥꯏꯅ
ꯇꯥꯕ꯭ꯔꯣ
ꯌꯥꯔꯦ ꯅꯪꯒꯤ ꯑꯦꯌꯔꯄꯤꯁꯇꯣ ꯂꯧꯊꯣꯛꯈ꯭ꯔꯣ ꯌꯥꯗ꯭ꯔꯦ ꯁꯥꯎꯟꯗꯣ ꯄꯨꯔꯥ
ꯂꯥꯎꯊꯣꯛꯑꯦ ꯍꯧꯖꯤꯛꯗꯤ ꯀꯩꯁꯨ ꯇꯧꯗ꯭ꯔꯕ
ꯍꯣꯏ ꯑꯗꯨꯃꯥꯏꯅ ꯂꯧꯊꯣꯛꯄ ꯌꯥꯕꯗꯨꯕꯨ ꯀꯔꯤꯔꯥ ꯈꯪꯗꯦ
ꯆꯣꯞꯍꯜꯂꯦ ꯃꯁꯤꯒꯤ ꯏꯌꯥꯔ ꯄꯤꯁꯁꯦ ꯑꯩ ꯈꯨꯠꯇ ꯄꯥꯏꯕꯗ ꯑꯃꯨꯛꯀ ꯈꯨꯠ ꯋꯥꯕꯒꯤ ꯂꯥꯎꯁ ꯄꯤ ꯊꯥꯔꯒ ꯊꯝ ꯑꯩ ꯐꯣꯟ ꯋꯥꯏꯔ ꯂꯥꯎꯠ ꯏꯁꯄꯤꯀꯔ ꯑꯗꯨꯝ ꯊꯥꯔꯒ ꯑꯗꯨꯝ ꯉꯥꯡꯕꯅꯦ ꯁꯤꯒꯤꯁꯤꯗꯤ ꯂꯥꯎꯠꯁ꯭ꯄꯤꯀ ꯊꯥꯐꯝꯁꯨ ꯂꯩꯇꯕꯅꯤꯅ ꯎꯄꯥꯏ ꯂꯩꯇꯦ ꯅ ꯅꯈꯣꯟꯃꯨꯛꯀ ꯄꯤꯛꯅ ꯊꯣꯛꯑꯦ ꯅꯈꯣꯟ ꯄꯤꯛꯅ